ꯍꯣ ꯅ ꯇꯥꯏꯌꯦ
ꯎꯝ
ꯁꯤꯁꯦ ꯍꯥꯟꯅ ꯑꯩꯈꯣꯏꯅ ꯆꯪꯉꯒ ꯂꯩꯇ꯭ꯔꯁꯨ ꯑꯗꯨꯝ ꯂꯥꯛꯄ ꯑꯗꯨꯝ ꯈꯪꯉꯕ
ꯎ ꯈꯪꯕꯅꯤꯗ ꯑꯗꯨꯕꯨꯗꯤꯦ
ꯑꯣ ꯑꯗꯨꯦ ꯐꯥꯏ ꯑꯩꯅꯅꯦ ꯑꯩꯈꯣꯏ ꯕꯦꯝꯃꯒꯤꯁꯦ ꯅꯍꯥꯟꯁꯦ ꯃꯥꯒꯤ ꯀꯩꯅꯣ ꯇꯧꯀꯥꯟꯗ ꯎ ꯃꯥꯒꯤ ꯃꯃꯤꯡ ꯀꯩꯀꯥ ꯍꯥꯞꯈꯤꯕ꯭ꯔꯥ ꯍꯥꯞꯈꯤꯕ꯭ꯔꯥ ꯑꯩ ꯒ꯭ꯌꯥꯟ ꯇꯥꯗ꯭ꯔꯦ ꯃꯥꯒꯤꯁꯦ ꯑꯩꯅ ꯇꯧꯕꯗ ꯁꯨꯡꯌꯥ ꯌꯥꯗꯦꯕ
ꯍꯣꯏꯦꯟ ꯂꯣꯏꯔꯒꯦ ꯀ ꯑꯝꯇꯒ ꯌꯦꯡꯉꯅꯤ ꯑꯗꯨ ꯌꯥꯕꯦꯣ
ꯎꯝ ꯃꯥꯏꯗꯤ ꯌꯥꯐꯝꯗꯤ ꯊꯣꯛꯇꯦ ꯊꯣꯛꯑꯕꯅꯦꯕ ꯀꯣ ꯅꯨꯃꯤꯠ ꯅꯤ ꯍꯨꯝꯁꯨ ꯆꯂꯕꯅꯤꯅ
ꯌꯥꯗ꯭ꯔꯕꯁꯤꯗ ꯑꯩꯅ ꯀꯃꯥꯏꯅ ꯇꯧꯔꯤꯅꯣ ꯈꯪꯗꯦ ꯑꯇ ꯈꯪꯅꯤꯡꯕ ꯍꯥꯏꯇꯥꯔꯦ
ꯑꯩꯁꯨ ꯅꯪ ꯐꯣꯟ ꯇꯧꯕ ꯇꯧꯔꯝꯃꯤꯅꯦ ꯅꯣꯏ ꯀꯃꯦꯡ ꯆꯠꯇ꯭ꯔꯕꯣ
ꯈꯃꯤꯡ ꯆꯠꯇꯦ
ꯀꯩꯅꯣꯝ ꯆꯠꯇꯣꯏꯕ
ꯈꯪꯗꯦꯗ ꯑꯁꯇꯤꯗ ꯆꯠꯀꯗ꯭ꯔꯥ ꯁꯣꯔꯥ ꯆꯠꯀꯗ꯭ꯔꯥ ꯒ꯭ꯌꯥꯟ ꯇꯥꯗꯦ
ꯍꯥꯏꯅꯦ ꯇ꯭ꯔꯤꯞ ꯑꯗꯨꯗꯤ
ꯠꯇ
ꯍꯅꯦ ꯒꯥꯔꯤꯗꯨꯅ ꯀꯩꯅꯣ ꯇꯧꯔꯒ ꯆꯠꯄ ꯌꯥꯕꯒꯤ ꯊꯥꯎ ꯈꯔ ꯑꯗꯨꯝ ꯍꯥꯟꯅꯔ ꯆꯠꯄ ꯌꯥꯕꯗꯣ
ꯂꯝꯁꯤꯅ ꯑꯃꯨꯛ ꯅꯛꯄ ꯑꯣꯏꯗꯤ ꯐꯥꯕ ꯃꯥ ꯆꯠꯄ ꯌꯥꯕ ꯖꯒꯥ ꯑꯣꯏꯔꯗꯤ ꯈꯔꯁꯨ ꯐꯗꯧꯕ
ꯃꯥꯏ ꯒꯥꯔꯤꯗꯨ ꯆꯠꯂꯗꯤ ꯃꯤ ꯂꯣꯏ ꯆꯟꯗꯣꯏꯅꯤꯅꯦ ꯃꯇꯧ ꯃꯥꯟꯅꯅ ꯃꯤ ꯑꯗꯨꯝ ꯆꯂꯤꯟꯅ ꯇꯔꯥ ꯍꯦꯟꯅ ꯆꯜꯂꯝꯒꯅꯤ ꯃꯥꯏꯗꯣ ꯆꯥꯛꯀꯤ ꯆꯥꯕ
ꯆꯠ ꯁꯥꯠꯔꯤꯦ ꯃꯃꯤꯗ ꯄꯣꯠ ꯍꯧꯕꯒꯤ ꯊꯥꯎ ꯂꯩ ꯆꯠ ꯆꯛꯈꯤꯕ ꯆꯥꯛꯄꯗꯤ ꯂꯣꯏꯔꯦ ꯁꯧꯒꯔꯤ ꯊꯣꯡꯗꯧꯗ ꯉꯥꯏꯔꯕꯅꯦ
ꯎꯝ ꯑꯩꯣꯏꯗꯤ ꯉꯟꯇ ꯊꯣꯡꯉꯦ ꯑꯩꯈꯣꯏ ꯕꯥꯗꯣ ꯃꯥꯏ ꯁꯥꯊꯩꯕ ꯆꯠꯀꯅꯤꯅ ꯉꯗꯒꯤ ꯃ ꯆꯥꯛꯇꯨ ꯊꯥꯔꯏ ꯍꯥꯏꯕ ꯍꯩꯗꯨ ꯅꯈꯣꯏ ꯅꯋꯥꯏ ꯇꯝꯃꯛꯄ ꯅꯕꯣꯗꯤꯌꯥꯗ ꯍꯩꯅꯤ ꯑꯗꯨꯩ ꯃꯣꯏꯗꯤ ꯊꯤꯀꯥꯒꯤ ꯑꯣꯏꯕꯅꯤꯅ ꯃꯄꯨ ꯑꯃ ꯂꯩꯔꯒ ꯑꯃꯨꯛ ꯆꯥꯛ ꯄꯤꯖꯕ ꯈꯣꯠꯄ ꯇꯧꯒꯗꯕꯁꯨ ꯂꯩꯇꯕꯅꯤꯅ ꯇꯥꯛꯇꯣꯛꯄꯅꯔꯣꯏ ꯑꯗꯨꯏꯗꯒꯤ ꯆꯤꯟꯖꯥꯛꯇꯣ ꯑꯌꯨꯛ ꯉꯟꯇꯥ ꯊꯣꯡꯒꯅꯤ ꯍꯥꯏꯕ ꯑꯗꯩ ꯑꯩꯈꯣꯏ ꯏ ꯃꯥꯗꯣꯨꯛ ꯑꯌꯨ ꯉꯟꯇꯥꯗꯗꯤ ꯑꯃꯨꯛ ꯀꯔꯗꯤ ꯇꯧꯕ ꯌꯣꯖꯕ ꯀꯩꯗꯧꯕ ꯇꯧꯗꯣꯏꯗꯣ ꯀꯩꯅꯣ ꯇꯧꯔꯅꯤꯅ ꯑꯩꯅ ꯄꯨꯡ ꯃꯔꯤ ꯃꯈꯥꯏ ꯑꯗꯨꯋꯥꯏ ꯊꯣꯡꯉꯦ ꯗꯥꯛ ꯊꯉꯦ ꯑꯗꯒꯤ ꯉꯥ ꯉꯥꯔꯦ ꯉꯥ ꯑꯍꯨꯝ ꯃꯔꯤꯃ ꯍꯥꯞꯄꯤꯈ꯭ꯔꯦ ꯉꯝꯐꯨꯠ ꯍꯋꯥꯏ ꯇꯟꯗꯦ ꯍꯋꯥꯏꯗꯣ ꯈꯔ ꯉꯟꯖꯤꯜꯂꯦ ꯆꯥꯛꯇ ꯑꯗꯨꯒ ꯃꯇꯤ ꯄꯅꯥꯥꯜꯒ ꯔꯃꯦ ꯄꯤꯈ꯭ꯔꯦ ꯍꯣꯏ ꯃ
ꯉꯟꯃꯟꯗꯅ ꯆꯥꯕꯕꯨ ꯌꯥꯕ꯭ꯔꯥ ꯑꯗꯨꯕꯨ ꯇꯧꯗꯨꯕꯨ
ꯑꯗꯨꯝ ꯄꯨꯈꯤꯕꯅꯤꯅ ꯆꯥꯛꯇꯣ ꯃꯣꯏ ꯍꯣꯔꯦꯟ ꯈꯣꯠ ꯊꯥꯕ ꯀꯥꯟꯗ ꯄꯨ ꯄꯨꯟꯅ ꯆꯥꯍꯟꯗꯣꯏꯅꯦꯅ ꯃꯣꯏ ꯂꯣꯏ ꯄꯨꯅꯔꯛꯀꯅꯦꯕ
ꯎꯝ
ꯀꯃ ꯍꯣꯏ ꯑꯗꯨ ꯉꯔꯥꯡꯗ ꯒ꯭ꯌꯥꯟ ꯇꯥꯍꯧꯗ꯭ꯔꯕ ꯑꯗꯨꯝ ꯇꯨꯝꯊ ꯂꯩꯔꯝꯃꯦꯅꯦ ꯑꯗꯨꯒ
ꯑꯩꯅ ꯈ ꯑꯩꯅ ꯀꯩ ꯇꯧꯔꯒꯦ ꯃꯁꯤꯕꯨ ꯀꯩꯅꯣꯝꯇ ꯍꯜꯂ ꯑꯇꯩ ꯄꯥꯎꯈꯨꯝ ꯑꯝꯗ ꯍꯜꯂꯛꯇ ꯇꯨꯃꯤꯟ ꯂꯩꯈ꯭ꯔꯁꯦ ꯀꯩꯗꯧꯔꯣ ꯑꯣꯖꯥꯥꯟꯅ ꯑꯩꯅꯗꯤ ꯀꯣꯟꯅꯕꯨꯗꯤ ꯈꯟꯕ ꯅꯍꯥꯟꯁꯦ ꯁ ꯑꯩ ꯇꯨꯝꯊꯔꯛꯑꯝꯗꯧ ꯃꯥꯜꯂꯦꯅ
ꯉꯔꯥꯡ ꯉꯔꯥꯡꯗꯨꯣ ꯀꯩꯅꯣ ꯐꯧ ꯀꯩ ꯀꯩꯅꯣ ꯅ ꯆꯦꯡ ꯏꯜꯂꯨꯕ ꯑꯗꯒꯤ ꯅꯨꯃꯤꯗꯥꯡ ꯋꯥꯏꯔꯝꯗꯅ ꯑꯃꯨꯛ ꯐꯤꯗꯅ ꯌꯥꯝ ꯌꯥꯝꯃꯦ ꯇꯞ ꯑꯍꯨꯝ ꯑꯗꯨꯃꯥꯏꯅ ꯇꯧꯔ ꯁꯨꯔꯕ ꯑꯗꯒꯤ ꯑꯗꯨꯝ ꯈꯪꯗ ꯑꯗꯨꯝ ꯋꯥꯕꯣꯏ ꯀꯩꯣꯏ ꯇꯧꯕꯗ ꯆꯥꯛꯀ ꯁꯥꯔꯛꯄꯗꯣ ꯃꯨꯟꯊꯈ꯭ꯔꯕ ꯑꯗꯨꯝ
ꯑꯗꯨ ꯑꯩꯈꯣꯏꯁꯨ ꯍꯧꯖꯤꯛ ꯈꯣꯏꯗꯥ ꯃꯩ ꯊꯥꯒꯠꯈ꯭ꯔꯦ ꯑꯩ ꯁꯣꯟ ꯇꯣꯠꯄ ꯍꯧꯈꯔꯦ ꯊꯥꯎꯗꯤ ꯌꯥꯝꯗꯦꯅ ꯃꯃꯤꯅ ꯑꯃꯨꯛ ꯂꯩ ꯆꯠꯈ꯭ꯔꯦ ꯑꯗꯨꯒ ꯑꯃꯨꯛ ꯍꯧꯈꯤꯗꯣꯏꯅꯤ ꯊꯃꯛꯇ ꯁꯨꯔꯏꯗꯔ ꯇꯕ ꯆꯥꯛ ꯆꯥꯗ꯭ꯔꯦ ꯆꯥꯛꯇꯤ ꯂꯣꯏꯔꯦ ꯏꯟꯁꯥꯡ ꯂꯣꯏꯗ꯭ꯔꯦ
ꯑꯕꯨꯡ ꯅꯨꯡꯉꯥꯏꯖꯦ ꯍꯜꯂꯣꯑꯣꯕꯣ
ꯍꯂꯛꯇ ꯉꯥꯏꯔꯤ ꯃꯥꯁꯨ
ꯀꯩꯀꯩ ꯆꯥꯔꯝꯃꯥꯏꯗꯦ
ꯎ ꯃꯥ ꯀꯔꯤ ꯀꯔꯤ ꯆꯥꯈ꯭ꯔꯕꯅꯣ ꯈꯪꯗꯦ ꯉꯁꯥꯏ ꯆꯠꯂꯝꯗꯥꯏꯗꯨꯗ ꯆꯠꯂꯝꯗꯥꯏꯗꯨꯗ ꯆꯥꯔ ꯆꯠꯂꯦ ꯍꯥꯏꯕꯅꯤ ꯎꯝ ꯒ꯭ꯔꯥꯏꯟꯗꯔꯗ ꯑꯣꯠ ꯀꯩꯀꯥ ꯀꯩꯀꯥ ꯃꯌꯥꯝꯗ ꯑꯗꯨꯝ ꯊꯛꯈꯥꯏꯔꯒ ꯊꯛꯑ ꯆꯠꯄꯗ ꯁꯪꯒꯣꯝ ꯀꯩꯀꯥ ꯍꯜꯂꯛꯑꯒ ꯉꯍꯥꯛꯇ ꯔꯦꯁ ꯇꯧꯈꯤꯒꯦ ꯍꯥꯏꯕ ꯉꯍꯥꯛꯇ ꯄꯣꯊꯥꯈꯤꯒꯦ ꯑꯗꯨꯒ ꯀꯩꯅꯣ ꯆꯥꯒꯦꯅ ꯍꯥꯏꯕꯅꯤ
ꯃꯉꯥꯟꯅ ꯐꯅ ꯑꯗꯨꯝ ꯊꯤꯟꯗꯣꯛ ꯊꯖꯤꯟ ꯇꯧꯔꯤꯔꯣ ꯍꯧꯖꯤꯛꯁꯨ
ꯃꯥꯅꯕꯅ ꯊꯤꯟꯗꯣꯛ ꯊꯤꯟꯖꯤꯟ ꯇꯧꯔꯤꯅꯦ ꯑꯗꯨꯝ
ꯎ ꯊꯥꯎꯟꯅꯨꯡꯈ꯭ꯔ ꯍꯥꯏꯥꯟꯕꯤꯔ ꯐꯗ
ꯑꯣ ꯑꯩꯈꯣꯏꯅ ꯍꯥꯏꯕꯅꯦ ꯅꯪ ꯃꯔꯛ ꯃꯔꯛꯇ ꯊꯥꯎ ꯑꯗꯨꯝ ꯍꯥꯡꯕꯤꯌꯨ ꯈꯣꯠꯄꯤꯌꯨꯅꯨ ꯑꯩꯁꯨ ꯈꯪꯉꯤꯗꯅ ꯇꯧꯋꯤ ꯃꯥꯅ
ꯍꯣꯏ ꯅꯛꯄ ꯅꯛꯈꯁꯤꯅ ꯂꯥꯞꯄꯤꯕ
ꯎꯝ ꯎꯝ
ꯅꯣꯡ ꯃꯥꯡꯗ꯭ꯔꯣ ꯅꯠꯇꯦ
ꯅ ꯃꯪꯅꯤ ꯃꯂꯤ ꯇꯋꯦ
ꯎꯝ
ꯏꯕꯨꯡꯉ ꯍꯜꯂꯛꯄꯗ ꯃꯣꯏ ꯅꯣꯡ ꯆꯨꯏ ꯍꯥꯏꯌꯦ ꯑꯁꯣꯝꯗꯗꯤ ꯋꯥꯡꯈꯩꯔꯣꯝ ꯁꯥꯏꯠꯇ
ꯍꯧ
ꯎꯝ ꯉꯔꯥꯡꯁꯨ ꯕꯖꯥꯔꯣꯝꯗ ꯅꯣꯡ ꯆꯨꯏ ꯍꯥꯏꯌꯦ ꯑꯋꯥꯡꯔꯣꯝꯗꯒꯤ ꯊꯧꯗꯣꯔꯛꯄ ꯒꯥꯔꯤ ꯩ ꯅꯣꯡ ꯆꯣꯠꯂ ꯆꯣꯠꯂ ꯍꯜꯂꯛꯏꯦꯅ ꯍꯥꯏꯕ ꯑꯔꯥꯡ ꯕꯦꯁꯣꯟ ꯊꯤꯟꯕ ꯅꯨꯄꯥꯗꯨꯅ ꯑꯩꯈꯣꯏ ꯁꯤꯗ ꯅ ꯑꯃꯨꯛ ꯅ ꯁꯨꯗꯦꯗꯅ
ꯑꯩꯈꯣꯏꯗꯁꯨ ꯅꯣꯡ ꯇꯥꯏ ꯅꯨꯃꯤꯗꯥꯡ ꯇꯥꯕ ꯈꯦꯛꯄ ꯉꯥꯎꯕ ꯇꯧꯔ ꯇꯥꯏ
ꯎꯝ ꯁꯥꯔꯃ ꯑꯗꯨ ꯁ꯭ꯀꯨꯜ ꯑꯅꯤ ꯑꯍꯨꯝ ꯂꯩꯔ
ꯀ ꯉꯁꯥꯏ ꯇꯣꯃꯤꯔ
ꯍꯧꯖꯤꯛ ꯇꯧꯔꯛꯄ
ꯃꯣꯏ ꯁꯤꯜꯂꯨꯔꯒ ꯍꯦꯛ ꯇꯧꯕꯤꯌꯨ
ꯎꯝ
ꯃꯥꯅꯤꯗꯤ ꯌꯥꯔꯦ ꯅꯪꯒ ꯑꯗꯨꯝ ꯋꯥꯔꯤ ꯁꯥꯟꯅꯖꯩꯅꯤ
ꯎꯝ ꯑꯗꯨꯅꯤ ꯑꯩꯁꯨ ꯑꯩ ꯁꯤꯁꯦ ꯀꯩꯅꯣꯒꯤ ꯀꯩꯅꯣꯗ ꯂꯩꯕꯁꯤꯅ
ꯑꯕꯨꯡ ꯃꯣꯕꯤꯗ
ꯏꯨꯡꯒꯤ ꯀꯩꯅꯣꯗꯨꯅꯦꯕ ꯑꯗꯨꯗꯩꯗ ꯇꯧꯔꯤꯅꯦꯕ ꯑꯗꯣ ꯑꯩꯅꯅꯦ ꯑꯩꯒꯤꯗꯨꯗꯒꯤ ꯍꯒꯤꯠꯇꯒꯤꯕꯃ ꯇꯧꯕꯗꯨꯁꯨ ꯌꯥꯗꯦ ꯏꯕꯉꯣꯟꯗꯒꯤ ꯇꯧꯕꯁꯨ ꯌꯥꯗꯦ ꯏꯕꯨꯡꯉꯒꯗꯤ ꯃꯗꯤ ꯀꯅꯦꯦꯛꯁꯟ ꯁꯥꯏꯅꯕ ꯃꯣꯏ
ꯉꯕꯤ ꯍꯥꯏꯈꯤꯕꯅꯦꯕ ꯑꯗꯨꯒ ꯑ ꯍꯣꯔꯦꯟ ꯑꯝꯇꯒ ꯍꯥꯏꯒꯦ ꯀꯃꯥꯏꯅ ꯇꯧꯔꯤꯅꯣ ꯌꯦꯡꯇꯣꯛꯑꯣ
ꯎꯝ
ꯈꯪ꯭ꯔꯦ ꯇ ꯌꯥ ꯇ
ꯅ ꯆꯥꯡꯉꯅ ꯁꯥꯊꯣꯛ ꯄꯗꯨ ꯉꯍꯜꯂꯦ ꯂꯥꯝꯃꯛꯑꯅꯤ
ꯑꯗꯨꯅꯤ ꯆꯥꯛ ꯆꯥ ꯍꯧ ꯄꯣꯊꯥꯅꯦ ꯇꯨꯝꯅꯔꯦ ꯂꯣꯏꯅ
ꯑ
ꯇꯥꯒ ꯁꯥꯕꯅ ꯍꯥꯏꯗꯤ ꯌꯥꯝ ꯁꯥꯕꯗ
ꯎꯝ
ꯎ ꯍꯥꯏꯗꯤ ꯀꯨꯟꯊ꯭ꯔꯥꯅꯤ ꯀꯨꯟꯊ꯭ꯔꯥ ꯊꯔꯥꯔꯒ ꯌꯧꯕꯁꯦ ꯁꯔꯦ ꯁꯔꯦ ꯂ ꯍꯥꯏꯥꯏꯅꯤ ꯍꯅꯤ
ꯊꯥꯔꯇꯤ ꯊꯥꯔꯇꯤ ꯊ꯭ꯔꯤ ꯊꯥꯔꯇꯤ ꯐꯣꯔꯕꯨ ꯌꯧꯏꯅꯦ
ꯑꯩ ꯊꯥꯔꯇꯤ ꯐꯥꯏꯚ ꯀꯨꯟꯊ꯭ꯔꯥ ꯃꯉꯥ ꯈꯨꯠꯇ꯭ꯔꯥꯉꯥꯏ ꯑ ꯑꯗꯨ ꯅꯣꯡ ꯇꯥꯔꯁꯨ ꯏꯪꯊꯗꯦꯕ ꯑꯗꯨꯝ ꯁꯥꯔ ꯂꯩ
ꯏꯪꯗꯤ ꯏꯪꯗꯤꯦ ꯑꯣꯝꯃꯒ ꯆꯥꯛꯑ ꯂꯩ ꯇꯧꯔꯤꯁꯦ ꯔꯇꯁꯨ ꯐꯣꯟ ꯇꯧꯔꯥ ꯃ
ꯎ
ꯃꯥꯗꯣ ꯃꯥꯒꯤ ꯃꯌꯥꯗꯣ ꯃꯣꯏꯒꯤ ꯌꯥꯒꯤ ꯑꯦꯅꯥꯃꯦꯟꯗꯨꯅ ꯑꯗꯨꯝ ꯃꯦꯜꯂꯤꯅꯦ ꯍꯥꯏꯕ ꯑꯩꯈꯣꯏꯅꯝ ꯍꯥꯏ ꯃꯌꯥꯗꯣ ꯑꯩꯈꯣꯏꯒꯤ ꯅ ꯍꯧꯖꯤꯛꯀꯥꯟꯒꯤ ꯌꯥ ꯆꯥꯎꯣꯛꯊꯣꯛꯍꯟꯕꯤ ꯁꯥꯡꯗꯣꯛꯍꯟꯕꯤ ꯀꯥꯏꯅ ꯁꯦꯝꯕꯗꯣ ꯑꯗꯨ ꯑꯗꯨꯒꯤ ꯑꯗꯨꯜ ꯂꯨꯄꯥ ꯂꯤꯁꯤꯡ ꯑꯃꯝ ꯂꯧꯍꯧꯋꯌꯦ
ꯎꯝ
ꯑꯗꯨꯗꯒꯤ ꯁꯦꯝꯃꯦꯅ ꯑꯩꯉꯣꯟꯗ ꯍꯥꯏꯔꯛꯄ
ꯀꯅꯥꯔꯁ ꯀꯃ ꯂꯩꯕꯃꯥꯏꯅ
ꯎꯝ ꯀꯩꯅꯣꯝ ꯍꯥꯏꯅꯤ ꯇ ꯇꯗ ꯀꯥꯎꯔꯤꯦꯅꯦ ꯑꯗ ꯆꯠꯂꯨꯕꯅꯤ ꯖꯒꯥ ꯀ ꯗꯤ ꯑꯩ ꯍꯪꯍꯧꯗ꯭ꯔꯦ ꯑꯗꯨꯗ ꯆꯠꯂꯨꯕꯅꯤ ꯑꯗꯨꯗ ꯃꯥ ꯗꯥꯛꯇꯔꯗ ꯂꯥꯛꯇꯦꯅ ꯂꯩꯔꯝꯗꯗꯅ ꯑꯗꯨ ꯑꯇꯣꯞ ꯃꯐꯝ ꯑꯃꯗ ꯆꯠꯂꯒ ꯈꯔ ꯁꯦꯅꯤꯌꯔꯁꯨ ꯑꯣꯏ ꯍꯥꯏꯌꯦ ꯗꯣꯛꯇꯔꯗꯣ ꯏꯃꯥꯅ ꯌꯥꯝ ꯐꯖꯅ ꯁꯦꯝꯕꯤꯔꯛꯑꯦꯅ ꯍꯥꯏ ꯂꯨꯄꯥ ꯂꯤꯁꯤꯡ ꯇꯔꯨꯛ ꯇꯥꯕꯗꯣ ꯂꯤꯁꯤꯡ ꯃꯔꯤ ꯂꯧꯍꯧꯔꯤ ꯑꯗꯨꯗꯨ ꯌꯥꯝ ꯌꯥꯝ ꯀꯨꯏꯅ ꯆ ꯆꯪꯉꯦ ꯍꯥꯏꯌꯦ ꯄꯨꯡ ꯃꯔꯤꯃꯨꯛꯀꯤ ꯆꯥꯡ ꯆꯪꯉꯦ ꯍꯥꯏꯌꯦ ꯁꯦꯝꯕꯗ
ꯆꯪꯗꯣꯏꯅꯤ ꯀꯨꯏꯅ ꯆꯪꯅꯤꯡꯉ ꯁꯦꯠꯅꯤꯡꯉꯥꯏꯅꯤꯅ ꯅꯥꯟꯒꯅꯤ ꯃꯃꯥꯡꯉꯅ ꯑꯃꯨꯛ ꯍꯥꯏꯗꯤ ꯄꯪꯊꯣꯛ ꯇꯧꯕ ꯌꯥꯗꯦꯕ ꯑ ꯍꯦꯛ ꯌꯦꯡꯕ ꯀꯥꯟꯗ ꯋꯥꯂꯤ ꯑꯗꯩ ꯃꯥꯏ ꯃꯆꯨꯁꯦ ꯀꯔꯝꯕ ꯆꯥꯅꯩ ꯍꯥꯏ ꯃꯆꯨꯁꯦ ꯃꯈꯜ ꯃꯈꯜ ꯂꯩꯌꯦꯕ ꯈꯤꯇꯪ ꯉꯥꯎꯊꯣꯛꯄ ꯈꯤꯇꯪ ꯉꯥꯡꯁꯤꯟꯕ
ꯍꯦꯡꯉꯣꯛꯒꯣꯛ ꯍꯥꯏꯥꯏ
ꯎ ꯁꯦꯝꯕ ꯌꯥꯏꯗꯦ ꯑꯗꯨꯝ ꯃꯈꯜ ꯃꯈꯜ ꯂꯩꯗ ꯍꯧꯖꯤꯛꯀꯥꯟ ꯌꯥꯝ ꯆꯥꯎꯈꯠꯂꯕꯅꯤꯅ ꯃꯥꯡ ꯑꯅꯤ ꯆꯈ ꯌꯥꯝ ꯆꯠꯅꯔꯤ ꯍꯧꯖꯤꯛꯀꯥꯟ
ꯎꯝ
ꯑꯩ ꯉꯔꯥꯡꯁꯨ ꯎꯔꯝꯃꯦ ꯃꯥꯒꯤ ꯀꯩꯅꯣꯗꯣ ꯃꯥ ꯑꯩ ꯅꯝꯕꯔꯗꯣ ꯁꯦꯞ ꯇꯧꯔ ꯊꯝꯕ꯭ꯔꯥ ꯈꯪꯗꯦ ꯏꯁꯇꯦꯇ ꯏꯁꯇ ꯑꯣꯂꯝꯕꯥꯅꯤ ꯗ ꯊꯣꯃꯥꯁꯅ ꯀ ꯅꯨꯄꯤꯒꯅ ꯀꯩ ꯍꯥꯏꯈ꯭ꯔꯦ ꯐꯨꯔꯤꯠ ꯑꯃꯨꯕ ꯑꯃ ꯄꯤꯌꯦ ꯂꯥꯏ ꯈꯨꯔꯨꯝꯕ ꯆꯠꯂꯨ ꯊꯃꯖꯇ ꯀ꯭ꯌꯨ ꯂꯥꯏ ꯈꯨꯔꯨꯝꯕ ꯆꯠꯄꯗ ꯂꯤꯠꯂꯨꯒꯦꯒ ꯇꯧꯔꯒ ꯊꯛꯒꯠꯍꯧꯕꯅꯤ
ꯎꯝ
ꯑ ꯆꯠꯇ꯭ꯔ ꯋꯥꯗ ꯊꯇ
ꯆꯠꯇ꯭ꯔꯦꯗ ꯑꯩꯉꯣꯟꯗ ꯉꯥꯃꯨꯛ ꯃꯣꯏꯅ ꯆꯠꯂꯨꯁ ꯍꯥꯏꯕꯗꯨꯗ ꯌꯥꯎꯍꯧꯗꯕꯅꯤ ꯑꯗꯨꯗꯒꯤ ꯀꯣꯜ ꯇꯧꯔꯛꯇ꯭ꯔꯦ
ꯏꯇ ꯁꯔꯃ ꯑꯩꯉꯣꯟꯗꯨ ꯐꯣꯟ ꯇꯧꯔꯦ ꯁꯤ ꯂꯣꯏꯔꯦ ꯇꯧꯕꯤꯔꯒꯦ
ꯎꯝ
ꯑꯩ ꯇꯜꯂꯦꯃꯉꯣꯟꯗꯧꯕ ꯐꯣꯟ ꯇꯧꯗꯦ ꯍꯩꯅꯗꯦ ꯑꯗꯨꯒꯤ ꯑ ꯀꯩ ꯁ ꯋꯥꯔꯤ
ꯎꯝ
ꯑꯗꯨꯒꯤꯅꯤ ꯑꯩꯅ ꯃꯣꯏ ꯑꯗꯨꯝ ꯍꯥꯏꯗꯤ ꯀꯩ ꯒ꯭ꯔꯨꯞ ꯇ ꯍꯥꯞꯄꯒ ꯃꯣꯏꯅ ꯍꯪꯅꯤꯡꯕ ꯈꯪꯗꯕ ꯀꯩꯀꯩꯗꯣ ꯂꯣꯏꯅ ꯇꯧꯕ ꯇꯧꯕ ꯌꯥꯔꯦꯅꯀꯣ ꯑꯗꯨꯗꯨꯒꯤꯅꯦꯕ ꯊꯝꯒ꯭ꯔꯦ ꯊꯝꯒ꯭ꯔꯦ
ꯑꯣ ꯑꯗꯨ ꯑꯩꯉꯣꯟꯗ ꯑꯃꯨꯛ ꯇꯧꯔꯛꯑꯅꯤ ꯃꯥ
ꯇꯧꯕꯅꯤꯅ
ꯑꯩ ꯇꯧꯕꯤꯔꯒꯦ ꯁꯤꯒꯤ ꯂꯣꯏꯔꯀꯥꯟꯗ
ꯍ ꯍꯣꯏ ꯑꯗꯨꯃꯥꯏꯅ ꯇꯧꯔꯣ
ꯃꯥ ꯀꯩꯅꯣꯝ ꯍꯪꯅꯤꯡꯕ ꯂꯩꯔꯝꯒꯅꯤꯗꯅ
ꯅꯪꯅ ꯒꯨꯍꯥꯡ ꯍꯪꯕꯒꯤꯗꯤ
ꯊꯔ ꯃꯥꯒꯤ ꯀꯊꯗꯤ
ꯍꯣ ꯊꯝꯃꯣ ꯋꯥꯍꯪꯒꯥꯟ ꯈꯨꯝꯗꯣꯛꯑꯣ ꯑꯗꯨꯒ ꯀꯩꯅꯣ ꯇꯧ
ꯑꯥꯎ ꯍꯥꯎ
ꯑꯣꯪ ꯈꯨꯝꯕ ꯊꯔꯅꯤꯅ
ꯎꯝ ꯊꯝꯃꯦ ꯊꯝꯃꯦꯝ